ꯃꯇꯥꯔꯝ
ꯇꯥꯏꯌꯦ ꯇꯥꯏ ꯍꯧꯒꯠꯂꯕꯣ ꯀꯃꯥꯏ ꯇꯧꯔꯒꯦ
ꯑꯣ ꯑꯩ ꯍꯧꯒꯠꯇ꯭ꯔꯤꯌꯦ ꯉꯁꯤꯗꯤ ꯑ ꯍꯧꯖꯤꯛꯁꯦ ꯃꯤꯀꯞ ꯊꯣꯛꯂꯛꯄꯗ ꯄꯠ ꯄꯠ ꯉꯁꯥꯏꯕꯨꯗꯤ ꯊꯣꯛꯑꯦꯕꯀꯣ ꯑꯗꯣ ꯑꯃꯨꯛ ꯇꯨꯝꯖꯤꯟꯒꯤꯕ ꯖꯥꯠꯅꯤꯗ ꯑꯗꯨ ꯅꯣꯡꯖꯦ ꯄꯠ ꯄꯠ ꯇꯥ ꯂꯩꯔꯝꯃꯦ ꯑꯗꯨ ꯑꯗꯨꯝ ꯇꯨꯝ ꯅꯨꯡꯉꯥꯏꯒꯤꯗꯅ ꯇꯨꯝꯗ ꯂꯦꯝ ꯅꯪꯗꯤ ꯍꯧꯒꯠꯂꯔꯕꯣ ꯀꯃꯥꯏ ꯇꯧꯒꯦ
ꯑꯧ ꯍꯧꯒꯠꯂꯦ ꯀꯩꯅꯣ ꯇꯧꯔꯒꯀꯣ ꯍꯥꯏꯕꯗꯤ ꯑ ꯑꯩꯗꯣ ꯉꯁꯤꯗꯣ ꯉꯔꯥꯡꯁꯨ ꯕꯣꯟ ꯌꯦꯡꯕꯒꯤ ꯀꯩ ꯍꯥꯏꯅꯤ ꯑꯗꯨꯝ ꯊꯦꯡꯉꯦꯕ ꯇꯨꯝꯕꯗꯤ ꯄꯨꯡ ꯑꯅꯤ ꯃꯈꯥꯏ ꯑꯗꯨ ꯇꯥꯔꯁꯨ ꯉꯁꯤꯁꯨ ꯑꯗꯨꯝ ꯍꯥꯏꯕꯗꯤ ꯑꯩꯈꯣꯏꯒꯤ ꯂꯩꯗꯅꯀꯣ ꯑꯩꯈꯣꯏꯗꯤ ꯑꯗꯨꯝ ꯂꯥꯡꯉꯤꯗꯅ ꯄꯨꯡ ꯃꯔꯤ ꯃꯈꯥꯏ ꯃꯉꯥ ꯇꯥꯇꯥꯥꯔꯗꯤ ꯑꯁꯨꯝ ꯅꯀꯟꯒꯤ ꯑꯩꯈꯣꯏ ꯀꯥ ꯍꯣꯏ ꯃꯣꯏꯒꯤ ꯕꯣꯔꯗꯤꯡꯒꯤ ꯑꯉꯥꯡꯈꯩꯅꯤ ꯈꯪꯗꯦ ꯑꯗꯒꯤ ꯑꯗꯨꯝ ꯑꯩꯈꯣꯏ ꯏꯃꯨꯡꯒꯤ ꯂꯥꯏ ꯇꯤꯟ ꯊꯧꯗꯣꯛꯁꯨ ꯇꯧꯒꯗꯕꯅꯤꯅ ꯑꯗꯨꯝ ꯀ꯭ꯔꯣꯛꯀ꯭ꯔꯥꯛ ꯀ꯭ꯔꯣꯛꯀ꯭ꯔꯥꯛ ꯃꯌꯥꯝꯁꯨ ꯂꯥꯎ ꯈꯣꯡ ꯇꯧꯔ ꯇꯧꯅꯕꯅꯤꯅꯅꯦ ꯑꯗꯨꯝ ꯃꯤꯀꯞ ꯊꯣꯛꯂꯛꯑꯦ ꯇꯨꯝꯖꯤꯟꯕꯁꯨ ꯌꯥꯗ꯭ꯔꯦ ꯑꯗꯒꯤ ꯑꯩꯅ ꯋꯥꯀꯤꯡ ꯆꯠꯁꯤꯔ ꯍꯥꯏꯅ ꯅꯉꯣꯟꯗ ꯍꯧꯒꯦ ꯇꯧꯔꯝꯕꯅꯦ ꯑꯗꯨ ꯀꯥꯟꯗꯁꯨ ꯀꯩ ꯍꯥꯏꯅꯤ ꯑꯩꯗꯣ ꯏꯁꯥꯗꯣ ꯌꯥꯝ ꯍꯥꯏꯗꯤ ꯋꯥꯗꯧ ꯃꯥꯟꯕꯀꯣ ꯇꯨꯝꯁꯤꯠꯀ ꯐꯥꯗꯕꯒꯤ ꯆꯠꯂꯨꯔꯒ ꯊꯤꯡꯒꯗꯧ ꯃꯥꯟꯗꯦꯅ ꯅꯪꯉꯣꯟꯗ ꯋꯥꯀꯤꯡ ꯆꯠꯂꯨꯁꯤꯔꯥꯅ ꯍꯪꯒꯦ ꯇꯧꯔꯝꯕ ꯁꯨꯃꯥꯏ ꯁꯤ ꯍꯪꯗ꯭ꯔꯕ ꯍꯥꯏꯇꯥꯔꯦꯀꯣ ꯑꯗꯨꯒꯤꯅꯤ
ꯎꯝꯑꯣ ꯑꯗꯨꯅꯦ ꯑꯩꯁꯨ ꯍꯥꯏꯕꯗꯤ ꯉꯔꯥꯡꯗꯣ ꯑꯗꯨꯝ ꯆꯠꯂꯔꯣꯏꯗꯕꯩ ꯃꯑꯣꯡꯗ ꯍꯥꯏꯅꯒꯤꯕꯗꯨꯗ ꯑꯗꯨꯝ ꯍꯥꯏꯕꯗꯤ ꯋꯥꯈꯟꯗꯣ ꯐ꯭ꯔꯤ ꯑꯣꯏꯅ ꯇꯨꯝꯃꯗꯧꯅꯦ ꯉꯁꯤꯗꯤꯅ ꯑꯗꯨꯃꯥꯏ ꯂꯩꯊꯣꯛꯈꯤꯕ ꯍꯥꯏ ꯇꯥꯔꯦ ꯑꯗꯨꯅ ꯑꯗꯨꯝ ꯇꯨꯝꯃꯒ ꯂꯩꯔꯝꯃꯦ ꯍꯥꯏꯕ ꯇꯥꯔꯦ ꯑꯗꯣ ꯀꯩꯅꯣꯗꯤ ꯀꯃꯥꯏ ꯇꯧꯒꯦ ꯆꯥꯛ ꯏꯁꯤꯡꯗꯤ ꯀꯃꯥꯏ ꯇꯧꯔꯒꯦ ꯅꯠꯇ꯭ꯔꯒ ꯕ꯭ꯔꯦꯛꯐꯥꯁꯀꯨꯝꯕ ꯍꯥꯟꯅ ꯆꯥꯔꯕꯣ ꯉꯁꯤꯗꯤ ꯀꯩꯀꯩ ꯆꯥꯔꯒꯦ
ꯉꯁꯤꯗꯤ ꯊꯣꯏꯗꯣꯛꯄ ꯇꯧꯗꯦꯕꯀꯣ ꯑꯩꯗꯣ ꯑꯗꯨꯝ ꯍꯥꯏꯗꯤ ꯈꯪꯗꯦꯗ ꯉꯁꯤꯖꯦ ꯏꯁꯥꯥꯖꯦ ꯑꯃꯨꯛ ꯋꯥꯒꯤꯕ ꯏꯇꯟ ꯇꯟꯕꯒꯤ ꯇꯥꯏꯞ ꯇꯧꯕꯗꯣ ꯑꯗꯨꯃꯥꯏ ꯇꯧ ꯂꯩꯔꯕ ꯊꯆꯤꯠꯁꯨ ꯐꯥꯗꯕꯒꯤ ꯑꯩ ꯇꯨꯝꯖꯤꯟꯒꯦ ꯍꯥꯏꯔꯁꯨ ꯃꯌꯥꯝꯁꯦ ꯂꯥꯡꯕꯒꯤ ꯍꯥꯏꯇꯥꯔꯦꯀꯣ ꯅꯥꯀꯟꯒꯤ ꯑꯣꯏꯔꯁꯨ ꯑꯗꯨꯝ ꯂꯥꯡꯕꯒꯤꯅꯅꯦ ꯇꯨꯝꯖꯤꯟꯕꯁꯨ ꯉꯝꯗ꯭ꯔꯦꯕꯀꯣ ꯑꯗꯨꯃꯥꯏ ꯇꯧꯔꯒ ꯑꯗꯨꯝ ꯂꯩꯕ ꯑꯩꯗꯣ ꯈꯪꯗꯦ ꯏꯁꯥꯖꯦ ꯎꯝ ꯏꯊꯤꯡ ꯊꯤꯡꯗꯕꯤ ꯑꯗꯨꯝ ꯄꯠꯄꯠꯊꯕꯤꯗꯣ ꯑꯗꯨꯃꯥꯏ ꯇꯧꯔ ꯂꯩꯔꯦ ꯀꯩꯝ ꯆꯥꯗꯤꯗꯥ
ꯇꯧꯕꯅꯦ ꯍꯥꯏꯕꯗꯤꯅꯦ ꯇꯨꯝꯕꯁꯦ ꯃꯄꯨꯝ ꯐꯥꯎꯍꯧꯗꯕꯁꯦ ꯍꯦꯛꯇ ꯑꯗꯨꯃꯥꯏ ꯇꯧꯕꯅꯦꯕꯀꯣ ꯑꯗꯨꯝ ꯆꯥꯕ ꯈꯣꯠꯄ ꯀꯩꯅꯣ ꯇꯧꯍꯧꯗꯕ ꯑꯗꯒꯤ ꯑꯃ ꯑꯃ ꯇꯧꯍꯧꯗꯕꯗꯤ ꯈꯤꯇꯪ ꯐꯕꯅꯦꯕ ꯇꯨꯝꯕꯁꯤ ꯑꯗꯨꯃꯥꯏꯅ ꯅꯥꯄꯨ ꯇꯥꯍꯧꯗ꯭ꯔꯒꯗꯤꯅꯦ ꯍꯥꯏꯕꯗꯤ ꯏꯁꯥꯗꯣ ꯍꯦꯛꯇ ꯅꯨꯡꯉꯥꯏꯕꯝ ꯈꯪꯗꯕꯗꯣ ꯑꯗꯨꯝ ꯈꯤꯇꯪ ꯀꯩ ꯍꯥꯏꯅꯤ ꯍꯩꯅ ꯏꯍꯩ ꯍꯩꯅꯗꯕꯤꯗ ꯑꯗꯨꯃꯥꯏꯅ ꯂꯩꯕꯗ ꯍꯦꯛꯇ ꯂꯩꯒꯟꯕꯅꯦ ꯑꯗꯨꯅꯅꯦ ꯑꯩ ꯍꯥꯏꯗꯣ ꯉꯔꯥꯡ ꯍꯣꯏ ꯇꯍꯥ ꯇꯍꯥ ꯇꯧꯔꯒ ꯋꯀꯤꯡ ꯀꯩꯀꯥ ꯁꯨꯝ ꯆꯠꯀꯗꯕ ꯑꯣꯏꯗꯣꯏ ꯁꯔꯛꯇꯤ ꯇꯨꯝꯒꯁꯨ ꯇꯨꯝꯃꯣ ꯐꯖꯅꯅ ꯑꯣꯏꯅ ꯍꯥꯏꯗꯣ ꯅꯠꯇ꯭ꯔꯒꯗꯤ ꯅꯨꯡꯉꯥꯏꯇꯕꯅꯦꯕꯀꯣ ꯑꯗꯨꯝ ꯑꯗꯨꯅ ꯍꯣꯏ ꯌꯦꯡꯉꯣ ꯑꯉꯥꯡꯈꯩ ꯈꯤꯇꯪ ꯏꯪꯊꯔꯛꯄ ꯇꯥꯏꯃꯤꯡ ꯂꯩꯔꯒ ꯑꯗꯒꯤ ꯌꯨꯝꯗꯁꯨ ꯈꯤꯇꯪ ꯆꯤꯛꯄ ꯇꯥꯏꯃꯤꯡ ꯑꯣꯏꯔꯒꯗꯤ ꯉꯥꯏꯍꯥꯛ ꯐꯠ ꯇꯨꯝꯍꯧꯒꯦꯁꯨ ꯌꯥꯏꯗꯅꯀꯣ ꯅꯠꯇ꯭ꯔꯒꯗꯤ ꯅꯪ ꯍꯣꯔꯦꯟꯐꯧ ꯅꯨꯡꯉꯥꯏꯔꯔꯣꯏꯕ
ꯎꯝ ꯇꯨꯝꯃꯗꯤ ꯇꯨꯝꯃꯔꯣꯏꯗ ꯑꯗꯨꯝ ꯍꯥꯏꯗꯤ ꯏꯔꯨ ꯊꯣꯛꯑꯒ ꯑꯗꯨꯝ ꯈꯔ ꯦꯡꯉꯛꯄꯁꯨ ꯌꯥꯏꯑꯕꯀꯣ ꯉꯥꯛꯇꯪ ꯂꯩꯔꯒ ꯏꯔꯨ ꯊꯣꯛꯑꯒ ꯑꯩꯈꯣꯏꯒꯤ ꯀꯥꯡꯒꯤ ꯀꯩꯒꯤ ꯀꯩ ꯀꯩ ꯁꯦꯝꯕ ꯈꯣꯠꯄ ꯑꯗꯒꯤ ꯊꯣꯡꯕꯒꯤ ꯃꯨ ꯀꯧꯔꯛꯑꯅꯤ ꯑꯗꯨꯝ ꯆꯠꯂꯅꯦꯕꯀꯣ ꯑꯗꯣ ꯏꯃꯥꯟꯅ ꯑꯃꯨꯁꯨ ꯂꯥꯛꯀꯦ ꯍꯥꯏꯕꯅꯦ ꯃꯥꯁꯨ ꯉꯔꯥꯡꯗꯣ ꯀꯣ ꯕꯣꯟ ꯌꯦꯡꯕꯗꯨꯅ ꯇꯨꯝꯕꯗꯣ ꯊꯦꯡꯈ꯭ꯔꯦ ꯈꯣꯠꯈ꯭ꯔꯦ ꯇꯧꯗꯅ ꯑꯩ ꯉꯁꯥꯏ ꯍꯧꯗꯤ ꯍꯧꯗꯣꯛꯑꯝꯕꯅꯦ ꯄꯨꯡ ꯇꯔꯨꯛ ꯈꯤꯇꯪ ꯍꯦꯜꯂꯛꯄꯗ ꯅꯪ ꯂꯥꯛꯇꯣꯏꯔꯥ ꯂꯥꯛꯑꯣꯏꯔꯥ ꯃꯥꯁꯨ ꯐꯖꯅ ꯑꯁ꯫ ꯑꯩꯗꯤ ꯇꯨꯝꯁꯤꯠ ꯐꯥꯗꯦ ꯉꯥꯛꯇꯪ ꯇꯨꯝꯈꯤꯒꯦ ꯈꯣꯠꯈꯤꯒꯦ꯫ ꯑꯗꯩ ꯃꯣꯏ ꯗꯗꯥꯒꯤ ꯃꯆꯥꯅꯨꯄꯤ ꯑꯃ ꯑꯗꯨꯝ ꯂꯥꯛꯀꯦ ꯈꯣꯠꯀꯦ ꯑꯗꯨꯃꯥꯏꯅ ꯍꯥꯏꯔꯛꯄꯅꯦꯕ ꯑꯗꯨ ꯃꯥꯁꯨꯃꯨꯛ ꯃꯥꯁꯨ ꯈꯔ ꯊꯦꯡꯅ ꯂꯥꯛꯀꯅꯤ ꯍꯥꯏꯕꯗꯨꯗ ꯍꯣꯏ ꯑꯗꯨꯝ ꯑꯗꯨꯅꯗꯤ ꯐꯔꯦꯗ ꯑꯗꯨꯝ ꯐꯖꯅ ꯄꯣꯊꯥꯔꯣ ꯑꯗꯨꯝ ꯅꯪꯁꯨ ꯂꯝ ꯂꯥꯞ ꯂꯥꯞꯇ ꯂꯥꯛꯇꯣꯏꯅꯦꯅ ꯋꯥꯔꯅꯤ ꯈꯣꯠꯀꯅꯤ ꯑꯗꯨꯃꯥꯏꯅ ꯍꯥꯏꯗꯣꯛꯈ꯭ꯔꯦꯕꯀꯣ ꯍꯥꯏꯗꯤ ꯃꯥꯁꯨ ꯈꯤꯇꯪ ꯊꯦꯡꯅ ꯂꯥꯛꯀꯅꯤ ꯍꯥꯏꯕꯒꯤ ꯑꯩꯗꯣ ꯁꯨꯝ ꯂꯩꯔꯝꯕꯅꯦ ꯍꯥꯏꯗꯤ ꯌꯦꯡꯉꯝꯃꯦ ꯐꯣꯟ ꯁꯨꯝ ꯌꯦꯡꯉꯝꯃꯦꯕ ꯑꯗꯨ ꯐꯣꯟꯁꯨ ꯌꯦꯡꯉꯛꯄꯩ ꯑꯃꯨꯛ ꯃꯤꯠꯁꯨ ꯑꯃꯨꯛ ꯅꯥꯔꯛꯄꯤ ꯇꯨꯝꯁꯦ ꯍꯥꯏꯔꯁꯨ ꯑꯃꯨꯛ ꯇꯨꯝꯕ ꯌꯥꯗꯕꯤ ꯑꯗꯨꯝ ꯍꯥꯏꯗꯤ ꯆꯔꯥꯡꯅꯔ ꯑꯗꯨꯝ ꯂꯩꯕꯗꯣ꯫ ꯑꯗꯩ ꯑꯩ ꯅꯉꯣꯟꯗ ꯑꯗꯨꯝ ꯍꯧꯒꯠꯂꯕ ꯍꯧꯒꯠꯇ꯭ꯔꯤꯕ꯫ ꯍꯧꯒꯠꯇꯥꯔꯗꯤ ꯑꯗꯨꯝ ꯋꯥꯔꯤ ꯋꯥꯇꯥꯏ ꯈꯤꯇꯪ ꯁꯥꯟꯅꯔꯒꯀꯣ ꯉꯥꯛꯇꯪ ꯇꯤꯈꯠꯄ ꯌꯦꯡꯒꯦꯅ ꯁꯨꯝ ꯍꯥꯡꯉꯛꯑꯝꯕꯅꯤꯗ꯫
ꯑꯣ ꯍꯣꯏ ꯑꯗꯨꯅꯦ ꯑꯩꯁꯨ ꯍꯪꯒꯦ ꯇꯧꯔꯝꯃꯤꯅꯦ ꯍꯥꯏꯕꯗꯤ꯫ ꯅꯃꯥꯟꯅꯕ ꯑꯃ ꯂꯥꯛꯀꯅꯤꯅ ꯍꯥꯏꯔꯛꯇꯤ ꯍꯥꯏꯅꯈꯤꯒꯨꯝ ꯇꯧꯕꯀꯣ ꯑꯗꯨꯒꯤ꯫ ꯂꯥꯛꯈ꯭ꯔꯖꯥꯠꯂ ꯂꯥꯛꯇ꯭ꯔꯤꯖꯥꯠꯂꯥ ꯃꯥꯅ ꯑꯃꯨꯛ ꯀꯩꯅꯣ ꯇꯧꯔꯛꯏꯁꯤꯕꯣꯅ ꯈꯜꯂꯝꯃꯤꯅꯦꯕ ꯍꯥꯏꯗꯤ꯫ ꯑꯗꯒꯤ ꯅꯪꯅ ꯑꯌꯨꯛ ꯉꯟꯇꯥ ꯑꯗꯨꯗ ꯍꯪꯉꯤꯗꯨꯕꯨ ꯉꯟꯃꯟꯗ꯭ꯔꯣ ꯍꯥꯏ ꯍꯣꯏ ꯅꯕꯥꯅꯤꯕꯨꯗꯤ ꯍꯥꯟꯅ ꯈꯔ ꯉꯟꯅ ꯂꯥꯛꯑꯣ ꯈꯣꯠꯂꯣꯅ ꯍꯥꯏꯅꯔꯝꯕꯗꯤ ꯌꯥꯏ ꯑꯗꯨꯕꯨꯁꯨ ꯄꯨꯡ ꯇꯔꯨꯛ ꯑꯗꯥꯏꯗ ꯂꯥꯛꯇꯣꯏꯔꯥ ꯈꯣꯠꯇꯣꯏꯔꯥꯗꯣ ꯑꯃꯨꯛ ꯍꯥꯡꯗꯣꯛꯏꯗꯤ ꯍꯥꯏꯕꯗꯤ ꯈꯔ ꯉꯟꯃꯟꯕ꯭ꯔꯥꯅ ꯈꯟꯕ ꯍꯥꯏꯕ ꯇꯥꯔꯦꯀꯣ ꯅꯣꯏꯅ ꯍꯥꯟꯅ ꯉꯟꯅ ꯂꯥꯛꯁꯤ ꯈꯣꯠꯁꯤꯅ ꯍꯥꯏꯅꯈꯤꯕ ꯑꯣꯏꯔ ꯑꯣꯏꯕꯩꯕꯨꯗꯤ ꯌꯥꯏꯑꯦꯕꯀꯣ ꯑꯗꯣ ꯃꯣꯏꯒꯤ ꯃꯣꯏ ꯃꯌꯥꯝꯕꯒꯤ ꯃꯆꯥ ꯍꯥꯏꯁꯦ ꯍꯦꯛ ꯃꯣꯏ ꯃꯃꯥꯒꯤ ꯄꯣꯛꯃꯤꯟꯅꯕ ꯃꯌꯥꯝꯕꯒꯤ ꯃꯆꯥꯁꯤꯡ ꯑꯣꯏꯗꯣꯏꯔꯣ ꯅꯠꯇ꯭ꯔꯒ ꯑꯗꯨꯝ ꯀꯩꯅꯣꯒꯨꯝꯕꯔꯣ ꯀꯃꯥꯏꯅ ꯇꯧꯔꯤꯅꯣ
ꯅꯠꯇꯦ ꯅꯠꯇꯦ ꯃꯣꯏꯒꯤꯗꯤꯀꯣ ꯃꯣꯏꯒꯤꯁꯨ ꯃꯣꯏ ꯃꯣꯏ ꯃꯆꯧꯕꯤ ꯃꯆꯥ ꯑꯣꯏꯗꯣꯏꯅꯦꯕ ꯃꯥꯏ ꯃꯥꯆꯧꯕꯤꯒꯤ ꯃꯆꯥꯒꯤ ꯃꯆꯥ ꯑꯣꯏꯗꯣꯏꯕ ꯃꯆꯧꯕꯤꯒꯤꯁꯨ ꯆꯞ ꯃꯥꯟꯅꯩ ꯃꯣꯏꯁꯨ ꯅꯨꯄꯥ ꯑꯍꯨꯝꯅꯤ ꯑꯗꯒꯤ ꯃꯣꯏꯁꯨ ꯅꯨꯄꯥ ꯑꯍꯨꯝꯅꯦꯕ ꯅꯨꯄꯥ ꯌꯥꯏꯃꯒꯤ ꯃꯆꯥ ꯃꯣꯏꯗꯤ ꯅꯨꯄꯥ ꯌꯥꯝ ꯇꯥꯡꯉꯦꯕꯀꯣ ꯑꯦ ꯅꯨꯄꯤ ꯌꯥꯝ ꯇꯥꯡꯉꯦꯕ ꯅꯨꯄꯤ ꯃꯣꯏꯒꯤ ꯀꯩꯅꯣꯒꯤ ꯃꯣꯏ ꯃꯣꯏ ꯃꯣꯏ ꯃꯇꯩꯃ ꯑꯍꯟꯗꯣ ꯃꯥꯆꯧꯒꯤ ꯃꯇꯩꯃ ꯑꯍꯟꯁꯨ ꯃꯣꯏꯁꯨ ꯅꯨꯄꯥ ꯑꯅꯤ ꯄꯣꯛꯑꯦꯕꯀꯣ ꯑꯗꯒꯤ ꯃꯣꯏ ꯃꯆꯧꯒꯤ ꯃꯆꯥ ꯌꯥꯏꯃꯗꯨꯅ ꯅꯨꯄꯤ ꯑꯃꯒ ꯅꯨꯄꯥ ꯑꯃ ꯄꯣꯛꯑꯦꯕ ꯑꯗꯨꯒꯤ ꯅꯨꯄꯤꯗꯣ ꯑꯗꯨꯝ ꯍꯥꯏꯗꯤ ꯑꯩꯅ ꯑꯉꯥꯡ ꯑꯣꯏꯔꯤꯀꯥꯟꯗ ꯁꯨꯝ ꯍꯥꯏꯗꯤ ꯆꯠꯄ ꯈꯣꯠꯄ ꯇꯧꯕꯅ ꯑꯗꯨꯝ ꯈꯪꯅꯈꯤꯕꯗꯣ ꯍꯧꯖꯤꯛꯄꯨ ꯑꯗꯨꯝ ꯂꯩꯁꯥꯕꯤ ꯄꯨꯡꯀꯞ ꯐꯥꯔꯝꯃꯅꯤ ꯆꯍꯤ ꯌꯥꯝꯗ꯭ꯔꯕꯗꯣ ꯀꯣ ꯑꯗꯨ ꯃꯥꯄꯜ ꯇꯔꯥ ꯁꯨꯃꯥꯏꯅ ꯂꯩꯁꯥꯏ ꯄꯨꯡꯈꯛ ꯐꯥꯔꯝꯃꯤꯅꯦꯕꯀꯣ ꯃꯥꯁꯨ ꯁꯨꯝ ꯆꯠꯅꯤꯡꯕ ꯖꯥꯠꯅꯤꯗ ꯑꯗꯨꯗꯨꯒꯤ ꯃꯥꯁꯨ ꯂꯥꯛꯀ ꯍꯥꯏ ꯑꯗꯨꯒ ꯃꯣꯏꯒꯤ ꯃꯩꯇꯩ ꯑꯃ ꯑꯇꯣꯝꯒꯤꯗꯣ ꯑꯗꯨꯒꯤꯁꯨ ꯑꯃꯨꯛ ꯀꯩ ꯍꯥꯏꯅꯤ ꯃꯁꯨ ꯃꯆꯠ ꯅꯨꯄꯥ ꯑꯃ ꯄꯣꯛꯑꯦ ꯑꯗꯨꯒ ꯃꯣꯏꯒꯤ ꯃꯥꯒꯤ ꯄꯣꯛꯃꯤꯟꯅꯕ ꯃꯌꯥꯝꯕꯒꯤꯗꯤ ꯃꯆꯥ ꯅꯨꯄꯤ ꯑꯃ ꯄꯣꯛꯑꯦ ꯑꯗꯨꯗꯤ ꯃꯣꯏꯗꯤ ꯑꯃꯨꯛ ꯀꯩ ꯍꯥꯏ ꯃꯄꯥꯟꯗ ꯑꯃꯨꯛ ꯂꯩꯈꯤꯕꯅꯦꯕ ꯑꯗꯣ ꯉꯁꯤ ꯂꯥꯛꯀꯅꯤ ꯍꯌꯦꯡ ꯂꯥꯛꯀꯅꯤ ꯇꯧꯕꯅꯤ ꯑꯗꯨ ꯈꯪꯗ꯭ꯔꯦ ꯑꯗꯨꯝ ꯃꯣꯏꯒꯤꯗꯤ ꯃꯥꯒ ꯄꯣꯛꯃꯤꯟꯅꯕꯗꯨꯗꯤ ꯑꯗꯨꯒꯤ ꯃꯆꯥꯗꯤ ꯂꯥꯛꯑꯔꯣꯏꯕꯀꯣ ꯃꯣꯏ ꯃꯥꯆꯧꯕꯤꯒꯤ ꯃꯆꯥꯒꯤ ꯃꯆꯥ ꯑꯣꯏꯗꯣꯏꯕ ꯂꯥꯛꯇꯣꯏꯗꯨꯅ
ꯑꯣ ꯍꯣꯏ ꯌꯥꯏꯑꯦ ꯑꯗꯨꯅꯦ ꯑꯩꯁꯨ ꯍꯥꯏꯕꯗꯤ ꯁꯨꯝ ꯑ ꯒ꯭ꯌꯥꯟꯗꯣ ꯇꯥꯗ꯭ꯔꯕ ꯒ꯭ꯌꯥꯟ ꯇꯥꯗꯕ ꯍꯥꯏꯕꯗꯤ ꯍꯦꯟꯅ ꯃꯨꯟꯅ ꯁꯨꯝꯒꯦ ꯍꯪꯕꯗꯣ ꯂꯥꯛꯇꯣꯏꯁꯦ ꯑ ꯗꯨꯝ ꯑꯩꯅꯁꯨ ꯈꯟꯕ ꯃꯥꯅꯁꯨ ꯈꯤꯇꯪ ꯈꯪꯕ ꯑꯣꯏꯔꯝꯗꯧ ꯃꯥꯜꯂꯦꯅꯀꯣ ꯍꯥꯏꯕꯗꯤ ꯅꯠꯇ꯭ꯔꯒꯗꯤ ꯀꯩꯁꯨ ꯃꯥꯁꯨ ꯆꯠꯅꯤꯡꯉꯦ ꯈꯣꯠꯅꯤꯡꯉꯦ ꯍꯥꯏꯗꯕꯁꯨ ꯌꯥꯏꯗꯅꯀꯣ ꯑꯉꯥꯡꯗꯣ ꯅꯪꯁꯨ ꯈꯪꯕꯒꯤ ꯑꯗꯒꯤ ꯁꯨꯝ ꯑ ꯀꯣꯏꯕ ꯀꯔꯤꯕꯨ ꯑꯣꯏꯅ ꯃꯥꯒꯁꯨ ꯁꯨꯝ ꯀ꯭ꯂꯣꯁ ꯑꯣꯏꯔꯝꯅꯦꯕꯀꯣ ꯑꯗꯨꯅꯅꯦꯕ ꯍꯥꯏꯕꯗꯤ ꯊꯕꯛ ꯆꯠꯊꯣꯛꯄꯗ ꯌꯥꯎꯔꯛꯀꯦ ꯈꯣꯠꯀꯦ ꯀ ꯍꯥꯏꯗꯨꯒꯣ ꯑꯗꯨ ꯐꯩꯌꯦ ꯑꯗꯨꯝ ꯑꯉꯥꯡ ꯑꯃ ꯂꯣꯏꯅꯔꯛꯄꯗꯨꯁꯨ ꯍꯥꯏꯕꯗꯤ ꯂꯝ ꯁꯥꯡꯅ ꯁꯨꯝ ꯂꯥꯛꯀꯗꯕꯅꯤꯅ ꯃꯊꯟꯇ ꯍꯦꯛ ꯂꯥꯛꯄꯗꯒꯤꯁꯨ ꯃꯄꯥꯡ ꯃꯄꯥꯡ ꯑꯣꯏꯅꯕ ꯑꯉꯥꯡꯗꯨꯃꯒ ꯂꯥꯛꯃꯤꯟꯅꯔꯒꯁꯨ ꯑꯉꯥꯡꯗꯨꯁꯨ ꯅꯨꯡꯉꯥꯏꯖꯍꯧꯔꯦ ꯃꯥꯁꯨ ꯍꯥꯏꯕꯗꯤ ꯃꯃꯥꯟꯅꯕ ꯑꯃ ꯑꯣꯏꯅ ꯍꯥꯏꯇꯥꯔꯦ ꯈꯨꯄꯥ ꯑꯃ ꯑꯣꯏꯅ ꯑꯣꯏ ꯌꯥꯔꯦꯗꯅ ꯒꯥꯔꯤꯗ ꯂꯥꯛꯃꯤꯟꯅꯔꯒꯁꯨ ꯑꯗꯨ ꯃꯣꯏ ꯂꯥꯛꯄꯁꯦ ꯀꯩꯅꯣꯝꯗ ꯑꯣꯏꯗꯅ ꯑꯗꯨꯝ ꯂꯥꯛꯄ꯭ꯔꯥ ꯍꯥꯏꯕꯗꯤ ꯑꯩꯈꯣꯏ ꯑꯩꯈꯣꯏꯒꯤ ꯑꯗꯨꯝ ꯂꯝꯕꯤ ꯑꯆꯧꯕꯔꯣꯝꯁꯤꯗ ꯂꯥꯛꯄ꯭ꯔꯥ ꯅꯠꯇ꯭ꯔꯒ ꯁꯣꯝꯗ ꯑꯩꯈꯣꯏꯒꯤ ꯃꯔꯛꯇꯒꯤ ꯑꯃ ꯁꯝꯃꯁꯨ ꯌꯥꯗꯤ ꯌꯥꯏꯗꯅ ꯂꯝꯃꯤꯕꯨꯗꯤ ꯈꯤꯇꯪ ꯐꯠꯇꯕ ꯃꯥꯜꯂꯦ ꯑꯗꯨꯝꯗꯨꯕꯨꯗꯤ ꯑꯗꯣ ꯑꯗꯨꯗꯒꯤ ꯁꯝꯃꯒꯅ ꯍꯦꯟꯅ ꯅꯛꯄ ꯖꯥꯠꯂ ꯅꯛꯀꯗꯕꯕꯨꯗꯤ ꯃꯥꯟꯕꯀꯣ ꯑꯗꯣ ꯑꯗꯨ ꯀꯔꯣꯝꯗꯒꯤ ꯁꯨꯝ ꯍꯥꯏꯕꯗꯤ ꯃꯥꯅ ꯇꯣꯏꯅ ꯁꯨꯝ ꯂꯥꯛꯀꯟꯕꯁꯦ ꯀꯔꯣꯝꯗꯒꯤ ꯂꯥꯛꯀꯦ ꯑꯁꯣ ꯅꯥꯀꯟꯗ ꯑꯆꯧꯕꯗꯒꯤ ꯂꯥꯛꯄ꯭ꯔꯥ ꯅꯠꯇ꯭ꯔꯒ ꯃꯌꯥꯏꯒꯤ ꯃꯆꯥꯁꯤꯗꯒꯤ ꯁꯨꯃꯥꯏꯅ ꯑꯗꯨꯝ ꯂꯥꯛꯄ꯭ꯔꯣ
ꯍꯣꯏ ꯂꯥꯛꯄꯁꯨꯀꯣ ꯑꯗꯨꯝ ꯍꯥꯟꯅꯗꯤ ꯑꯗꯨꯝ ꯑꯩꯈꯣꯏꯒꯤ ꯁꯥꯏꯀꯜꯅꯒꯨꯝꯕ ꯒꯥꯔꯤ ꯃꯆꯥꯅ ꯇꯧꯕ ꯑꯣꯏꯇꯥꯔꯒꯗꯤ ꯑꯗꯨꯝ ꯀꯩꯅꯣꯗ ꯂꯥꯛꯑꯃꯦꯕ ꯃꯌꯥꯏꯒꯤ ꯃꯈꯣꯏ ꯑꯐꯥꯎꯕ ꯂꯝꯕꯤꯗꯗꯣ ꯍꯧꯖꯤꯛꯀꯥꯟꯗꯤ ꯀꯩ ꯍꯥꯏꯅꯤ ꯁꯦꯝꯕꯤꯗꯕꯅꯤ ꯈꯪꯗꯦ ꯃꯌꯥꯏꯅ ꯑꯃꯨꯛ ꯇꯣꯡꯈꯠꯂꯒ ꯃꯇꯥꯏ ꯃꯇꯥꯏ ꯀꯣꯝ ꯀꯣꯡ ꯂꯩꯔꯒ ꯒꯥꯔꯤ ꯊꯧꯕ ꯅꯨꯡꯉꯥꯏꯇꯕꯤ ꯅꯣꯡ ꯈꯤꯇꯪ ꯇꯥꯏꯔꯒꯅ ꯑꯃꯨꯛ ꯑꯩꯈꯣꯏꯒꯤ ꯂꯥꯏꯅꯥꯟ ꯂꯩ ꯂꯩꯄꯥꯛꯥꯛ ꯊꯣꯟꯖꯤꯟꯈꯤꯕꯕꯒꯤ ꯌꯥꯝ ꯅꯥꯟꯕ ꯈꯣꯠꯄꯤ ꯑꯣꯏꯕꯗꯣ ꯃꯣꯏ ꯑꯗꯨꯋꯥꯏꯗꯤ ꯂꯩꯕꯥꯛ ꯂꯩꯕꯥꯛ ꯊꯣꯟꯂꯦ ꯍꯥꯏꯇꯥꯥꯔꯁꯨ ꯑꯩꯈꯣꯏ ꯂꯧꯕꯨꯛꯀꯤ ꯂꯩꯕꯥꯛ ꯊꯣꯟꯕꯒꯤ ꯌꯥꯝ ꯅꯥꯟꯕ ꯈꯣꯠꯄ ꯇꯧꯕꯗꯣ ꯑꯗꯨꯏ ꯊꯧꯕ ꯌꯥꯗꯕꯤ ꯑꯗꯨꯃꯥꯏꯅ ꯇꯧꯕꯅꯦꯕꯀꯣ ꯂꯝꯕꯤ ꯅꯨꯡꯉꯥꯏꯇꯕꯅꯤꯅ ꯒꯥꯔꯤ ꯊꯧꯕꯁꯨ ꯅꯨꯡꯉꯥꯏꯇꯕꯗꯣ ꯑꯗꯨ ꯂꯥꯛꯑꯗꯤ ꯃꯥ ꯀꯩꯅꯣ ꯑꯗꯨꯝ ꯂꯥꯛꯇꯧ ꯃꯥꯜꯂꯦ ꯍꯥꯏꯕꯗꯤ ꯑꯩꯈꯣꯏꯒꯤ ꯂꯝꯕꯤ ꯐꯅ ꯂꯩꯕꯁꯦ ꯁꯨꯝꯗ ꯇꯧꯔꯒ ꯑꯗꯨꯝ ꯂꯥꯛꯀꯗꯧ ꯃꯥꯜꯂꯦ ꯑꯗꯨꯝ ꯍꯥꯏꯕꯗꯤ ꯑꯗꯨꯝ ꯅꯨꯡꯉꯥꯏꯇꯕꯅꯤꯅꯤꯀꯣ ꯃꯥꯗꯣ ꯉꯁꯤꯗꯣ ꯀꯩ ꯍꯥꯏꯅꯤ ꯑꯩꯅ ꯀꯔꯤ ꯆꯥꯁꯤꯒꯦ ꯍꯪꯕ ꯃꯥꯅ ꯑꯗꯨꯝ ꯅꯍꯥꯟꯗꯤ ꯑꯩꯈꯣꯏ ꯌꯦꯟ ꯆꯥꯅꯤꯉꯥꯏ ꯈꯥꯛꯑ ꯊꯝꯕꯅꯦꯕ ꯑꯗꯨ ꯌꯦꯟꯗ ꯑꯃꯨꯛ ꯉꯁꯤ ꯁꯤꯗ ꯑꯃꯨꯛ ꯑꯩꯈꯣꯏꯒꯤ ꯂꯥꯏ ꯅꯨꯃꯤꯠ ꯑꯣꯏꯕꯅꯤꯅ ꯑꯩꯈꯣꯏ ꯀꯥ ꯍꯣꯏꯁꯨ ꯑꯗꯒꯤ ꯑꯩꯈꯣꯏ ꯏꯃꯨꯡꯒꯤ ꯃꯤꯈꯩꯁꯨ ꯎꯝ ꯁꯥ ꯉꯥ ꯆꯥꯕꯗꯣ ꯅꯨꯡꯉꯥꯏꯇꯦ ꯑꯗꯨꯝ ꯃꯦꯔꯥꯃꯦꯁꯇꯣ ꯑꯌꯨꯛꯇꯤ ꯌꯥꯔꯗꯤ ꯃꯦꯔꯥꯝꯦꯁ ꯆꯥꯁꯦꯅ ꯍꯥꯏꯕꯅꯦꯕꯀꯣ ꯑꯗꯨ ꯍꯣꯔꯦꯟ ꯌꯦꯡꯉꯅꯤ ꯅꯨꯡꯉꯥꯏꯇ꯭ꯔꯗꯤ ꯑꯗꯨꯝ ꯑꯩꯈꯣꯏꯒꯤ ꯗꯨꯀꯥꯟꯗꯩ ꯈꯪꯗꯦ ꯈꯔ ꯌꯦꯟ ꯈꯔ ꯂꯩꯔꯨꯔꯒ ꯇꯥꯎꯕ ꯇꯧꯕ꯭ꯔꯥ ꯊꯣꯡꯕ ꯇꯧꯕ꯭ꯔꯥ ꯍꯥꯏꯐꯦꯠ ꯃꯥꯗꯤ ꯑꯁ ꯑꯩꯁꯨ ꯁꯥ ꯉꯥ ꯆꯥꯕꯗ ꯏꯁꯥꯗ ꯌꯥꯗꯕꯅꯤ ꯈꯣꯠꯇꯕꯅꯤ ꯑꯗꯨꯃꯥꯏꯕꯨꯗꯤ ꯍꯥꯏꯔꯛꯄꯗꯣ ꯑꯗꯨ ꯑꯣꯏꯇꯥꯥꯔꯁꯨ ꯑꯉꯥꯡ ꯑꯃ ꯌꯥꯎꯗꯣꯏꯅꯤꯅ ꯌꯨꯝꯗ ꯂꯥꯛꯑꯃ ꯀꯩꯝ ꯄꯤꯖꯗꯕ ꯆꯠꯈꯤꯕꯁꯨ ꯅꯨꯡꯉꯥꯏꯇꯦꯅꯀꯣ ꯑꯩꯈꯣꯏ ꯈꯦꯆꯤ ꯀꯩꯀꯩꯕꯨꯗꯨꯗꯤ ꯊꯣꯡꯕꯅꯤꯅ ꯑꯗꯨꯕꯨꯗꯤ ꯄꯨꯁꯤꯜꯂꯒ ꯆꯥꯕꯗꯤ ꯆꯥꯗꯣꯏꯕ ꯑꯗꯨ ꯇꯔꯁꯨ ꯑꯗꯨꯅꯗꯤ ꯍꯦꯛꯇ ꯀꯩꯅꯣ ꯇꯧꯗꯦꯅꯕꯀꯣ ꯍꯥꯏꯕꯗꯤ ꯅꯨꯡꯉꯥꯏꯕ ꯑꯣꯏꯕꯗꯤ ꯑꯣꯏꯗꯦꯅꯀꯣ ꯃꯤ ꯂꯥꯛꯑꯒ ꯀꯩꯅꯣꯝ ꯄꯤꯖꯗ꯭ꯔꯗꯤ ꯅꯠꯇ꯭ꯔꯥ
ꯍꯣꯏ ꯑꯗꯨꯕꯨꯗꯤꯅꯦ ꯍꯥꯏꯕꯗꯤ ꯍꯧꯖꯤꯛꯀꯥꯟꯁꯦ ꯂꯝꯕꯤꯁꯦ ꯑꯗꯨꯝ ꯑꯐꯕ ꯍꯥꯏꯕꯁꯤ ꯈꯤꯇꯪ ꯋꯥꯠꯂꯦ ꯍꯥꯏꯕ ꯇꯥꯔꯦ ꯍꯣꯏ ꯑꯆꯧ ꯑꯆꯧꯕ ꯂꯩꯈꯤꯕ ꯃꯈꯩꯗꯨꯕꯨꯗꯤ ꯑꯗꯨꯝ ꯅꯨꯡꯉꯥꯏꯔꯦ ꯑꯗꯨꯒ ꯑꯗꯨꯝ ꯌꯨꯝꯂꯛꯀꯤ ꯈꯣꯠꯂꯛꯀꯤ ꯀꯩꯀꯥ ꯇꯧꯕꯁꯤꯗꯤ ꯈꯤꯇꯪ ꯅꯨꯡꯉꯥꯏꯕ ꯋꯥꯠꯂꯦꯕꯀꯣ ꯑꯗꯩ ꯂꯝꯕꯤ ꯐꯠꯇꯕꯩ ꯃꯑꯣꯡꯁꯦ ꯑꯗꯨꯝ ꯍꯣꯏ ꯃꯐꯝ ꯃꯐꯝ ꯇꯣꯉꯥꯜꯂꯦ ꯑꯗꯨꯅꯤ ꯃꯣꯏꯒꯤꯗꯨꯅ ꯑꯃꯨꯛ ꯂꯩꯕꯥꯛꯀꯤ ꯌꯥꯝ ꯅꯥꯟꯕ ꯈꯣꯠꯄꯒꯤ ꯅꯨꯡꯉꯥꯏꯇꯕꯗꯣ ꯑꯩꯈꯣꯏꯈ ꯍꯥꯏꯒꯤ ꯂꯝꯕꯤꯁꯤꯅ ꯑꯃꯨꯛ ꯑꯀꯨꯠ ꯑꯇꯣꯡ ꯑꯀꯨꯠ ꯑꯇꯣꯡ ꯑꯣꯏꯕꯒꯤ ꯀꯟꯅꯁꯨ ꯊꯧꯕ ꯌꯥꯗꯕ ꯑꯗꯒꯤ ꯇꯣꯡꯈꯠꯂꯕꯅꯤꯅ ꯑꯃꯨꯛ ꯑꯀꯨꯠꯄꯁꯤꯗꯅ ꯏꯁꯤꯡ ꯑꯃꯨꯛ ꯂꯩꯔꯅꯤ ꯅꯣꯡꯈꯠ ꯇꯥꯔꯗꯤꯀꯣ ꯑꯗꯒꯤ ꯏꯁꯤꯡꯗꯨꯗꯒꯤ ꯑꯃꯨꯛ ꯊꯧꯒꯠꯂꯒ ꯊꯧꯔꯝꯅꯤꯅ ꯇꯣꯡꯉꯤꯕ ꯖꯒꯥꯗꯨꯁꯨ ꯑꯃꯨꯛ ꯅꯥꯜꯂꯅꯦꯕ ꯑꯗꯨ ꯅꯥꯟꯕꯁꯤꯗ ꯀꯃꯥꯏꯅ ꯇꯧꯒꯦꯅ ꯑꯩꯈꯣꯏꯒꯤ ꯅꯥꯟꯕ ꯈꯛꯇꯪ ꯅꯠꯇꯕ ꯑꯩꯈꯣꯏꯒꯤ ꯅꯥꯟꯕꯁꯤꯗꯁꯨ ꯑꯃꯨꯛ ꯑꯀꯨꯠ ꯑꯇꯣꯡ ꯅꯥꯏꯕꯅꯤꯅ ꯕ꯭ꯔꯦꯛꯁꯦ ꯑꯃꯨꯛ ꯐꯥꯕ ꯑꯃꯨꯛ ꯊꯥꯗꯕ ꯁꯨꯃꯥꯏꯅ ꯁꯨꯝ ꯁꯥꯟꯅꯔꯛ ꯀꯥꯟꯗ ꯀꯩꯒꯨꯝꯕ ꯀꯥꯟꯗꯗꯤ ꯑꯃꯨꯛ ꯒꯥꯔꯤꯁꯤꯁꯨ ꯁꯤꯠꯀꯦ ꯁꯤꯠꯀꯦ ꯇꯧꯕꯗꯨꯀꯣ ꯑꯗꯨꯃꯥꯏꯅꯁꯨ ꯍꯦꯀꯠ ꯇꯧꯋꯦꯕꯀꯣ ꯑꯗꯨꯅ ꯌꯥꯝ ꯅꯨꯡꯉꯥꯏꯇꯕꯗꯤ ꯑꯣꯏꯌꯦ ꯑꯩꯈꯣꯏ ꯁ꯭ꯋꯥꯏ ꯂꯝꯕꯤꯁꯤꯁꯨꯀꯣ ꯍꯥꯏꯕꯗꯤ ꯅꯥꯜꯂꯒꯁꯨ ꯀꯩꯅꯣ ꯑꯣꯏꯗꯕꯗꯣ ꯑꯀꯣꯏꯠ ꯑꯇꯣꯡꯁꯨ ꯑꯃꯨꯛ ꯅꯥꯁꯤꯜꯂꯛꯄꯒꯤ ꯑꯩꯈꯣꯏꯒꯤ ꯒꯥꯔꯤꯒꯁꯤ ꯄꯝꯒꯁꯤꯝꯇ ꯌꯥꯗꯕꯩꯇꯥ ꯇꯧꯁꯤꯜꯂꯛꯄ ꯀꯣ ꯍꯥꯏꯕꯗꯤ ꯈꯪꯊꯥ ꯈꯥꯡꯊꯥꯗ ꯈꯪꯀꯨꯠ ꯂꯝꯀꯨꯠꯇ ꯁꯨꯝ ꯇꯧꯕꯒꯤꯀꯣ ꯈꯤꯇꯪ ꯑꯃꯨꯛ ꯊꯧꯕꯄꯤꯔꯨꯔꯅꯤ ꯑꯗꯒꯤ ꯑꯁ ꯀꯔꯟ ꯌꯥꯝ ꯇꯥꯏꯁꯦ ꯑꯗꯨꯝ ꯁꯥꯏꯗꯠꯇ ꯒꯥꯔꯤꯒ ꯈꯥꯝꯖꯤꯜꯂꯝꯕꯅꯤ ꯈꯅꯗꯤ ꯃꯤ ꯑꯃꯒ ꯈꯠ ꯂꯥꯛꯁꯤꯜꯂꯛꯑꯗꯤ ꯕ꯭ꯔꯦꯛꯁꯤꯁꯨ ꯑꯃꯨꯛ ꯈꯪꯕꯞ ꯈꯪꯕꯞ ꯐꯥꯗꯕ ꯌꯥꯗꯕꯗꯀꯣ ꯀꯟꯅ ꯊꯧꯧꯕ ꯊꯧꯗꯕ ꯁꯨ ꯅꯠꯇꯕꯤꯗ ꯑꯗꯨꯃꯥꯏꯅ ꯇꯧꯕꯒꯤꯁꯨ ꯌꯥꯝ ꯅꯨꯡꯉꯥꯏꯇꯦ ꯑꯗꯨꯅ ꯐ ꯁꯥꯡꯒꯦꯔꯥ ꯈꯨꯁꯥꯡ ꯑꯣꯏꯒꯦꯔꯥ ꯑꯩꯗꯤ ꯑꯗꯨꯃꯥꯏꯅ ꯂꯝꯕꯤ ꯑꯐ ꯐꯖ ꯑꯣꯏꯅ ꯂꯥꯛꯍꯟꯅꯤꯡꯉꯦꯕꯀꯣ ꯅꯨꯡꯉꯥꯏꯇꯕꯅꯦꯕ ꯒꯥꯔꯤ ꯀꯩꯅꯣꯗ ꯊꯧꯕꯁꯦ ꯒꯥꯔꯤꯁꯨ ꯅꯨꯡꯉꯥꯏꯇꯕ ꯒꯥꯔꯤꯁꯨ ꯁꯣꯛꯄ ꯑꯩꯈꯣꯏꯁꯨ ꯅꯨꯡꯉꯥꯏꯇꯕ ꯑꯗꯨꯃꯥꯏꯅ ꯇꯧꯋꯦꯕꯀꯣ ꯑꯗꯣ ꯍꯣꯏ ꯌꯦꯡꯉꯣ ꯌꯨꯝꯗ ꯍꯥꯏꯕꯗꯤ ꯌꯦꯟꯗꯣ ꯆꯥꯎꯅ ꯈꯥꯛꯄ ꯑꯣꯏꯔꯒꯗꯤ ꯑꯆꯧꯕ ꯈꯛꯄ ꯑꯣꯏꯔꯒꯗꯤ ꯑꯃꯨꯛ ꯅꯕꯥ ꯅ ꯑꯅꯤꯌꯨꯝ ꯈꯛꯇꯪ ꯆꯥꯒꯗꯕꯗꯨꯁꯨ ꯅꯨꯡꯉꯥꯏꯇꯗꯅꯀꯣ ꯃꯌꯥꯝ ꯑꯃꯨꯛ ꯄꯨꯂꯞ ꯆꯥꯍꯎꯗ꯭ꯔꯒꯗꯤ ꯁꯨꯝ ꯂꯥꯏꯅꯤꯡ ꯑꯗꯨꯅ ꯆꯥꯕ ꯈꯣꯠꯄ ꯅꯨꯡꯉꯥꯏꯇꯦ ꯍꯥꯏꯔꯗꯤ ꯑꯗꯨꯅ ꯑꯗꯒꯤ ꯅꯪꯅꯁꯨ ꯃ ꯂꯥꯛꯑꯒ ꯀꯩꯝꯇ ꯄꯤꯖꯈꯤꯗꯕ ꯍꯥꯏꯕꯗꯤ ꯃꯤ ꯂꯥꯛꯄ ꯍꯥꯏꯕꯁꯤꯃꯛꯇꯕꯨ ꯑꯍꯥꯎꯕ ꯉꯥꯅꯤ ꯈꯪꯗꯦ ꯌꯦꯟꯅꯤ ꯈꯪꯗꯦ ꯑꯗꯨꯃꯥꯏꯅ ꯊꯣꯡꯈ꯭ꯔꯒꯗꯤ ꯏꯕꯨꯛ ꯄꯦꯟꯖꯍꯧꯁꯤꯅꯀꯣ ꯍꯣꯏ ꯑꯃꯗꯨꯅ ꯆꯥꯗꯕ ꯈꯣꯠꯇꯕ ꯇꯧꯕꯩ ꯑꯣꯏꯔꯒꯗꯤ ꯈꯪꯗ꯭ꯔꯦꯀꯣ ꯑꯗꯨ ꯅꯠꯇ꯭ꯔꯒꯗꯤ ꯑꯗꯨ ꯇꯧꯕꯅꯦ ꯍꯦꯟꯅ ꯁꯨꯝ ꯃꯤ ꯑꯃ ꯂꯥꯛꯑꯦ ꯍꯥꯏꯕꯒꯤ ꯋꯥꯈꯜ ꯋꯥꯈꯟꯗ ꯑꯣꯏꯅ ꯑꯗꯨꯃꯥꯏꯅ ꯇꯧꯕꯅꯦꯕꯀꯣ ꯃꯅꯥ ꯃꯁꯤꯡ ꯊꯣꯡꯕ ꯈꯛꯇꯪ ꯄꯤꯖꯕꯩ ꯃꯍꯨꯠꯇꯤ ꯑꯗꯨꯅ ꯂꯥꯛꯑꯒ ꯌꯦꯡꯉꯣ ꯀꯪꯂꯞꯅ ꯈꯤꯇꯪ ꯉꯧꯒꯦ ꯍꯥꯏꯔꯒꯁꯨ ꯑꯉꯥꯡꯗꯨꯁꯨ ꯌꯥꯎꯔꯃꯤꯅ ꯑꯗꯨꯃꯥꯏꯅ ꯃꯑꯣꯡꯗ ꯌꯦꯡꯉ ꯑꯗꯣ ꯃꯥꯅꯕꯨꯗꯤ ꯑꯩꯈꯣꯏ ꯇꯁꯦꯡꯅ ꯆꯥꯅꯤꯡꯉꯝꯗꯕꯤꯕꯨꯗꯤ ꯌꯥꯏ ꯑꯗꯨꯑꯣꯏꯁꯨ ꯅꯪꯅꯗꯤ ꯑꯃꯨꯛ ꯄꯦꯟꯖꯈꯤꯔꯣꯏꯗꯣꯏꯅꯦꯕꯀꯣ ꯑꯗꯨꯅ ꯍꯥꯏꯔꯞ ꯌꯦꯡꯉꯣ ꯌꯥꯝꯗ꯭ꯔꯒꯁꯨꯀꯣ ꯑꯗꯨꯃꯥꯏꯅ ꯈꯤꯇꯪ ꯊꯣꯡꯕ ꯌꯥꯗ ꯑꯣꯏꯔꯒꯅ ꯅꯠꯇ꯭ꯔꯒ ꯌꯥꯝ ꯅꯨꯡꯉꯥꯏꯔꯣꯏꯗꯕ ꯑꯣꯏꯔꯒꯅ ꯑꯌꯨꯛꯇꯨꯃ ꯑꯗꯨꯝ ꯂꯦꯜꯂꯣ ꯑꯗꯨꯒ ꯅꯨꯃꯤꯗꯥꯡ ꯋꯥꯏꯔꯝꯗꯨꯒꯤ ꯈꯤꯇꯪ ꯉꯜꯂꯞꯅ ꯊꯣꯡꯕ ꯌꯥꯏꯗꯅꯀꯣ ꯑꯗꯨꯒ ꯑꯗꯨꯃꯥꯏꯅ ꯆꯥꯃꯤꯟꯅꯔꯒ ꯍꯜꯍꯟꯒꯦꯁꯨ ꯍꯜꯍꯜꯂꯣ ꯌꯥꯅꯤꯌꯦ
ꯍꯣꯏ ꯑꯗꯨꯃꯥꯏꯅ ꯍꯥꯏꯕꯅꯤ ꯅꯨꯃꯤꯗꯥꯡ ꯋꯥꯏꯝ ꯈꯜꯂꯣꯅ ꯑꯗꯨ ꯃꯣꯏ ꯃꯌꯥꯝꯒꯗꯣ ꯑꯁꯤ ꯊꯣꯛꯂꯛꯇꯧ ꯃꯥꯜꯂꯦ ꯑꯗꯨꯝ ꯍꯥꯏꯗꯤ ꯃꯣꯏ ꯑꯃꯨꯛ ꯊꯣꯛꯂꯛꯄꯗꯣ ꯑꯃꯨꯛ ꯅꯪꯅꯕ ꯆꯠꯇꯔꯤꯗꯤ ꯑꯗꯨꯝ ꯅꯨꯡꯉꯥꯏꯗꯧ ꯃꯥꯟꯗꯦ ꯈꯣꯠꯇꯦꯅ ꯍꯥꯏꯕ ꯑꯩꯅꯕꯨ ꯑꯗꯨꯝ ꯉꯟꯇꯥ ꯊꯣꯡꯉꯒꯃꯤꯗꯥꯡ ꯋꯥꯏꯝ ꯆꯥꯔꯒ ꯍꯜꯂꯣ ꯈꯣꯠꯂꯣꯗꯤ ꯑꯗꯨ ꯆꯥꯕ ꯈꯠꯄ ꯀꯩ ꯀꯩꯝꯇ ꯅꯠꯇꯦꯗ ꯁꯨꯝ ꯎꯗꯕ ꯀꯣꯏꯔꯦ ꯑꯗꯩ ꯊꯕꯛꯀꯤ ꯁꯨꯝ ꯂꯥꯛ ꯑꯗꯨꯝ ꯆꯪꯉꯛꯀꯦ ꯇꯧꯕꯒꯤꯅꯤ ꯈꯣꯠꯄꯒꯤꯅꯤꯅ ꯑꯗꯨꯝ ꯍꯥꯏꯔꯛꯄꯒꯤꯅꯤꯗ ꯍꯣꯏ ꯌꯦꯡꯉꯒꯦ ꯃꯥ ꯂꯥꯛꯑꯒ ꯀꯃꯥꯏꯅ ꯀꯩꯀꯩ ꯇꯧꯒꯦ ꯀꯩꯀꯩ ꯊꯨꯝꯒꯦꯗꯣ ꯍꯥꯏꯐꯦꯠꯇ ꯍꯪꯅꯔꯒꯀꯣ ꯑꯗꯨꯝ ꯁꯤꯗꯩ ꯂꯩꯔꯦ ꯊꯣꯡꯉꯁꯨ ꯀꯩꯁꯨ ꯀꯥꯏꯗꯦꯗꯖꯤ ꯉꯔꯥꯡ ꯌꯦꯟ ꯑꯗꯨꯝ ꯑꯆꯧꯕ ꯂꯩꯍꯧꯕꯅꯦꯕꯀꯣ ꯑꯆꯧꯕ ꯑꯩ ꯕꯣꯏꯂꯔ ꯑꯣꯏꯇꯥꯔꯒꯁꯨ ꯑꯗꯨꯝ ꯈꯔ ꯆꯥꯎꯕ ꯌꯥꯎꯍꯧꯕꯅꯦꯕꯀꯣ ꯍꯥꯏꯗꯤ ꯑꯉꯥꯡ ꯌꯥꯎꯕꯅ ꯑꯗꯨꯝ ꯍꯣꯏ ꯀꯤꯂꯣꯝ ꯃꯈꯥꯏ ꯑꯃ ꯑꯃ ꯃꯈꯥꯏ ꯑꯃ ꯀꯤꯂꯣꯝ ꯊꯣꯡꯕ ꯑꯗꯨꯝ ꯌꯥꯅꯦꯕꯀꯣ ꯍꯣꯏ ꯍꯣꯏ ꯐꯔꯦ ꯑꯗꯨꯗꯤ ꯑꯩ ꯊꯝꯕꯤꯌꯨꯀꯣ
ꯍꯣꯏ ꯍꯣꯏ ꯐꯔꯦ ꯐꯔꯦ ꯑꯗꯨꯃꯥꯏꯅ ꯇꯧꯔꯒ ꯍꯦꯛ ꯌꯦꯡꯉꯣ ꯃꯣꯏꯁꯨ ꯌꯨꯝꯗꯒꯤ ꯃꯤ ꯊꯣꯛꯂꯛꯏꯕꯅꯤꯅꯀꯣ ꯑꯃꯨꯛ ꯑꯗꯨꯁꯨ ꯀꯅꯥꯝꯇ ꯂꯩꯔꯝꯗꯕꯗꯨꯁꯨ ꯑꯃꯨꯛ ꯅꯨꯡꯉꯥꯏꯔꯣꯏ ꯈꯟꯕꯒꯤ ꯑꯣꯏꯔꯝꯅꯦꯕꯀꯣ ꯑꯗꯣ ꯃꯥꯁꯨ ꯂꯥꯛ ꯆꯧꯔꯤꯕ ꯊꯕꯛꯁꯦ ꯑꯗꯨꯃꯥꯏꯅ ꯈꯔ ꯇꯥ ꯇꯥꯍꯥꯕꯨꯗꯤ ꯇꯧꯔꯅꯤ ꯍꯣꯏ ꯐꯔꯦ ꯐꯔꯦ ꯑꯗꯨꯗꯤ ꯅꯪꯁꯨ ꯂꯣꯏꯁꯤꯟꯖꯔꯣ